ꯌꯥꯃꯥꯟ
ꯌꯥꯔ ꯃꯥꯜꯂꯦ ꯀꯩꯪ ꯆꯥꯔꯒꯦ
ꯑꯝ
ꯌꯦꯤꯟꯖꯥꯡ ꯆꯥꯔꯒꯦ
ꯃꯤꯅꯤꯁꯥꯟ ꯌꯦ ꯁꯕꯔꯤ
ꯍꯥꯎꯕ꯭ꯔꯣ ꯀꯥꯡꯍꯧ ꯅꯨꯡ ꯀꯩꯅꯣ ꯀꯩ ꯀꯩꯅꯣ ꯌꯥꯎꯔꯝꯃꯤꯗ
ꯄꯥꯛꯅꯝꯅꯦ ꯌꯦꯟ ꯑꯪꯒꯧꯕ ꯑꯃ ꯌꯥꯎ
ꯑꯗꯨꯣ ꯍꯥꯎꯇꯦ ꯍꯥꯏꯔꯗꯤ ꯂꯥꯟꯗ꯭ꯔꯣ
ꯍꯥꯎꯗꯤ ꯍꯥꯎꯗꯤ ꯆꯥꯕꯤ ꯌꯥꯗꯗꯤ
ꯁꯤ ꯑꯩꯈꯣꯏꯒꯗꯤ ꯌꯥꯝ ꯈꯦꯠꯅꯔꯤꯅꯦ ꯑꯗꯣ
ꯈ
ꯁꯤꯕꯣꯏꯅꯤ ꯑꯁ ꯁꯥꯏꯌꯦ ꯉꯁꯤꯁꯦ ꯁꯥꯛꯗ꯭ꯔꯣ
ꯅꯣꯏ ꯀꯩ ꯆꯥ ꯍꯥꯏꯅꯣ
ꯀꯥꯡꯁꯣꯏꯅꯤꯗꯅ ꯂꯥꯏꯔꯕ ꯏꯃꯨꯡꯕꯨ ꯀꯩ ꯆꯥꯅꯤꯒꯦ
ꯁ
ꯅꯥꯏꯟꯇꯤ ꯄꯥꯔꯁꯦꯟ ꯂꯥꯛꯑꯦ ꯌꯥꯎꯗ꯭ꯔꯦ ꯍꯥꯏꯔꯛꯑꯦ ꯂꯥꯏꯔꯕ ꯏꯃꯨꯡꯕꯨ ꯀꯔꯤ ꯆꯥꯅꯤꯡꯔꯤꯒꯦ ꯈꯨꯁꯣꯏ ꯅꯠꯇꯅ
ꯄꯩꯁꯥ ꯄꯥꯏꯈꯤꯗꯕ ꯀꯨꯏꯗ꯭ꯔꯦ ꯀꯩꯅꯣ ꯅꯪ ꯍꯥꯏꯔꯦ ꯑꯗꯨ ꯂꯣꯏꯁꯤꯜꯂꯦ ꯐꯥꯔꯃꯥꯁꯤ ꯄꯥꯏꯔꯒ ꯑꯥꯝ ꯁꯤ ꯇꯧꯔꯅꯤ ꯏꯅꯥ ꯆꯠꯈ꯭ꯔ ꯈꯣꯡꯒꯠꯂꯛꯑꯅꯤ ꯍꯤꯗꯥꯛ ꯀꯩꯗꯧꯕ ꯑꯩꯈꯣꯏꯁꯨ ꯄꯩꯁꯥ ꯄꯤꯗꯕꯤ ꯑꯩꯈꯣꯏꯁꯨ ꯂꯧꯔꯨꯗꯗꯤ ꯊꯛ ꯌꯥꯔꯅꯤ ꯑꯩꯈꯣꯏꯁꯨ
ꯊꯛꯆꯜꯂꯣ ꯊꯛꯆꯜꯂꯣ ꯑꯁ ꯀꯩ ꯀꯩꯅꯣ ꯈꯔ ꯃꯣꯔꯐꯤꯟ ꯀꯥꯞꯁꯤꯟꯁꯤꯔꯥ
ꯌꯥꯔꯦ ꯌꯥꯔꯦ
ꯍ ꯑ ꯑ ꯅꯪ ꯇꯤ ꯇꯇꯥꯅꯁ ꯀꯥꯞꯄꯨ ꯑꯩꯉꯣꯟꯗ ꯂꯥꯛꯎ ꯌꯥꯗ꯭ꯔꯥ ꯑꯩ ꯀꯥꯞꯄꯤꯅꯤꯗꯅ ꯂꯩꯔꯒ
ꯑꯗꯨ ꯀꯌꯥ ꯄꯤꯒꯦ ꯑꯗꯨꯗ ꯉꯥꯏꯍꯥꯛꯇ ꯀꯥꯎꯃꯤꯅ ꯀꯗꯥꯏꯗ ꯏ ꯊꯣꯛꯍꯂꯕꯗꯨꯗ
ꯑꯗꯨꯕꯨ ꯏ ꯊꯣꯛꯄꯕꯨ ꯀꯩꯅꯣꯅꯦ ꯑꯩ ꯑꯗꯨꯒꯨꯝꯕ ꯈꯔ ꯊꯝꯒꯦ ꯇꯧꯕꯅꯦꯕ ꯕꯣꯇꯜ ꯃꯆꯥ ꯑꯃ ꯂꯩꯌꯦꯕ ꯇꯛ ꯇꯛ ꯇꯛ ꯊꯥꯗꯕꯒ ꯏ ꯄꯠꯂꯥꯎ ꯈꯛꯄ ꯑꯃ ꯏ ꯈꯛꯄ ꯍꯥꯏꯇꯥꯔꯦ ꯌꯥꯝ ꯀꯟꯅꯗꯤ ꯈꯛꯄ ꯅꯠꯇꯦꯕ ꯈꯔ ꯁꯨꯝ ꯈꯛꯄ ꯍꯥꯏꯇꯥꯔꯦ ꯑꯗꯨꯗꯣ ꯂꯨꯄꯥ ꯆꯅꯤ ꯌꯥꯡꯈꯩꯃꯨꯛ ꯄꯤꯕ ꯃꯥꯜꯂꯦꯕ ꯑꯗꯨꯒꯗꯨ ꯑꯝꯇ ꯊꯝ ꯑꯗꯨꯒꯨꯝꯕ ꯐꯥꯔꯁ ꯑꯦꯠ ꯕꯣꯛꯁ ꯑꯝꯇ ꯊꯝꯒꯦ ꯇꯧꯕꯅꯤ ꯑꯩ ꯁꯣꯝ ꯅꯥꯀꯟꯗ ꯀꯩꯅꯣ ꯇꯧꯔꯀꯥꯟꯗ ꯑꯣꯏꯅ ꯂꯨꯄꯥ ꯆꯥꯝꯃꯉꯥꯃꯨꯛ ꯆꯪꯉꯅꯤ ꯑꯗꯨ ꯇꯧꯔꯀꯥꯟꯗ ꯑꯩꯅ ꯊꯝꯃꯒꯦꯅ
ꯃꯣꯏ ꯍꯨ ꯍꯨꯏꯒ ꯆꯤꯔ ꯀꯥꯟꯗ ꯀꯥꯞꯄ ꯍꯤꯗꯥꯛꯇꯣ ꯀꯌꯥꯃꯨꯛꯀꯛ ꯄꯤꯗꯗꯤ
ꯍꯥꯥ ꯔꯦꯕꯤꯁꯇ
ꯎꯝ
ꯔꯦꯕꯤꯁꯇꯣ ꯂꯨꯄꯥ ꯀꯩꯅꯣꯃꯨ ꯄꯤ ꯆꯥꯝꯃꯔꯤ ꯌꯥꯡꯈꯩ ꯊ꯭ꯔꯤ ꯑꯥꯏꯠꯇꯤꯃꯨꯛ ꯄꯤꯕꯅꯤ ꯀꯩꯅꯣꯗ
ꯅꯪ ꯑꯗꯣ ꯍꯥꯏꯗꯤ ꯇꯤꯇꯥꯅꯁꯀꯨꯝꯕ ꯑꯗꯨꯒꯨꯝꯕ ꯈꯔ ꯊꯝ ꯉꯝꯕꯅꯤꯅ
ꯑꯗꯨꯗꯤ ꯑꯗꯨꯒꯨꯝꯕꯗꯨ꯭ꯔꯣ ꯑꯗꯨꯗ ꯑꯩꯗ ꯑꯝꯇ ꯐꯖꯅ ꯍꯪꯉꯛꯀꯦ ꯇꯧꯕꯅꯦꯕ ꯑꯩꯈꯣꯏ ꯏꯆꯦꯈꯩꯗ ꯍꯥꯏꯇꯥꯔꯦ ꯔꯦꯕꯤꯁ ꯃꯣꯏꯅ ꯀꯥꯞꯄꯗꯣ ꯌꯨꯅꯤꯠ ꯑꯅꯤ ꯈꯛꯇꯅꯦꯕ ꯀꯥꯞꯄꯤꯁꯦ
ꯑꯗꯨ ꯍꯤꯗꯥꯛ ꯂꯧꯕꯗꯣ ꯍꯥꯏꯗꯤ ꯍꯣꯡꯅ ꯂꯐꯝ ꯂꯩꯇ꯭ꯔꯣ ꯅꯣꯏ ꯈꯪꯅꯕ
ꯂꯩ ꯑꯗꯨ ꯂꯥꯏꯁꯦꯟꯁ ꯄꯥꯏꯗ ꯌꯥꯔꯣꯏꯗ꯭ꯔꯥ ꯂꯥꯏꯁꯦꯟꯁ ꯄꯥꯏꯔꯀꯥꯟꯗ ꯂꯧꯒꯗꯧꯅꯦ ꯑꯗꯨꯗꯤ
ꯌꯣꯅ ꯐꯩꯗ꯭ꯔꯦ ꯒꯨꯂꯤ ꯅꯨꯡ ꯍꯥꯏꯔ ꯅꯪ ꯑꯗꯨꯝ ꯊꯝꯃ ꯈꯣꯠꯂꯒ
ꯑꯗꯨ ꯁꯣꯝ ꯅꯥꯀꯟꯗ ꯐꯝꯃꯀꯥꯟꯗ ꯃꯣꯏ ꯃꯄꯨꯗꯨꯒ ꯍꯥꯏꯅꯔꯒ ꯑꯩ ꯐꯥꯔ ꯁꯦꯠꯀꯤ ꯈꯔ ꯈꯔ ꯊꯝꯒꯦ ꯈꯤꯇꯪ ꯍꯣꯡ ꯍꯣꯡ ꯄꯤꯕꯤꯌꯣ ꯀꯀꯥꯅ ꯍꯥꯏꯔꯦꯗꯅ ꯍꯣꯏꯁꯦꯟꯗ ꯈꯇꯪ ꯍꯣꯡ ꯍꯣꯡ ꯄꯤꯕꯤꯌꯣꯅ ꯂꯧꯕ ꯖꯐꯝ ꯆꯠꯂꯝꯗꯥꯏꯗꯨꯗ ꯀꯀꯥ ꯑꯗꯨꯃꯥꯏꯟ ꯂꯧꯕꯤꯔꯣꯑꯣꯅ
ꯑꯣ ꯃꯥꯏꯇꯤꯛꯇ ꯃꯥꯏ ꯇꯤꯇꯥꯅꯁ ꯀꯥꯕ ꯍꯧꯖꯤꯛꯕꯨ ꯄꯝ ꯄꯣꯝ ꯅ ꯍꯣꯖꯤꯛꯕꯨ ꯄꯥꯝꯕꯣꯝꯅ
ꯀꯥꯏꯗ ꯀꯥꯕꯩꯅꯣ ꯅꯩꯔꯨꯕ꯭ꯔꯣ
ꯅꯗꯦꯗ
ꯇꯄꯅꯦ
ꯕꯦꯅꯁ ꯀꯕ ꯅꯣꯏ ꯑꯗꯨ ꯍꯤꯗꯥꯛ ꯀꯥꯕ ꯃꯅꯗꯤ
ꯎꯝ ꯈꯔ ꯅꯥꯕꯅꯤ ꯗꯤꯗꯅꯁ ꯀꯥ ꯅꯪ ꯃꯨꯛꯁꯜꯂꯝꯅꯤ ꯑꯗꯨꯅꯅꯤ ꯃꯨꯛꯈꯠꯂꯨꯕ꯭ꯔꯣ
ꯑꯝ ꯀꯦꯗ ꯁꯤ ꯑꯇꯩꯅ ꯅꯥꯕꯅꯦ ꯁꯤ ꯄꯥꯝꯕꯣꯝꯖꯦ ꯊꯕ ꯑꯈꯣꯏꯒꯤ ꯌꯣꯠ ꯁꯥꯟꯅꯔꯒ ꯑꯃ ꯇꯧꯕ ꯂꯩꯗꯥꯏꯅꯦ
ꯎꯝ ꯊꯤꯟꯗꯣꯛꯄꯩ ꯇꯥꯏꯞꯇ
ꯊꯤꯟꯗꯣꯛꯄ ꯇꯥꯏꯞꯇꯣ ꯂꯣꯏꯟ ꯇꯧ ꯂꯩꯕꯋꯥꯟ ꯄꯥꯝꯕꯣꯝ ꯈꯛꯇꯪ ꯑꯇꯩ ꯇꯧꯗꯦ ꯀꯥꯞꯄꯕ ꯖꯒꯥꯗ
ꯈ ꯅꯥꯕꯅꯤ ꯇꯤꯇꯅꯁꯁꯦ ꯅꯤꯡꯖꯣꯡꯗ ꯀꯥꯞꯄꯦ ꯍꯤꯗꯥꯛꯒ ꯍꯥꯏꯕꯗꯨ ꯌꯦꯝꯔꯨꯝ ꯄꯟ ꯅꯥꯕꯅꯦꯉꯣ ꯑꯗꯨꯗꯨꯒ ꯀꯩꯅꯣꯒꯨꯝꯕꯗꯨꯗꯤ ꯗ꯭ꯔꯤꯞꯀꯨꯝꯕꯗꯨꯗꯤ ꯀꯩꯁꯨꯝ ꯅꯥꯗꯦꯗꯅ
ꯑꯗꯨꯝ ꯏ ꯄꯤꯕ ꯀꯥꯏꯗꯨ ꯀꯩꯁꯨ ꯅꯥꯗ
ꯑꯣ ꯄ ꯀꯥꯞꯄꯦꯍꯦ ꯑꯥꯏ ꯑꯦꯝꯗꯤ ꯑꯗꯣ ꯑꯥꯏ ꯑꯦꯝ ꯀꯥꯞꯄꯖꯤ ꯂꯨꯏꯌꯦꯕ ꯍꯌꯦꯡ ꯁꯔꯨꯗ ꯊꯤꯜꯂ ꯀꯥꯞꯁꯤꯜꯂꯨꯔꯗꯤ ꯃꯤ ꯄꯦꯔꯥꯂꯥꯏꯁ ꯇꯧꯗꯨꯅ ꯁꯤꯗꯣꯏꯅꯤ ꯁꯤꯕꯔꯤ ꯁꯤꯔꯣꯏ ꯄꯦꯔ ꯂꯥꯏꯁ ꯇꯧꯕꯩ ꯍꯥ
ꯑ ꯌꯦꯝꯒ ꯀꯩꯒꯕ ꯀꯥꯞꯄꯤꯅꯣꯕ
ꯈꯣꯏꯒꯤ ꯀꯩꯅꯣ ꯕꯣꯗꯤ ꯄꯦꯟꯒꯨꯝꯕ ꯀꯥꯞꯀꯨꯝ ꯇꯧꯕꯅꯦ ꯃꯥꯖꯦ ꯑꯦꯟꯇꯤꯕꯥꯏꯌꯨꯇꯨꯏ ꯑꯦꯟꯇꯤꯕꯥꯏꯌꯣꯇꯤꯛꯄꯨꯗꯤ ꯑ ꯀꯩꯅꯣꯗ ꯀꯥꯞꯄꯦꯕ ꯑꯥꯏ ꯕꯤꯗ ꯀꯥꯞꯄꯦꯕ ꯁꯦꯞꯁꯇ꯭ꯔꯤꯌ ꯖꯣꯟꯗꯣ ꯂꯣꯛ ꯂꯥꯏꯍꯧ ꯇꯧꯕꯒꯤ ꯑꯗꯨꯒ ꯚꯤꯇꯥꯃꯤꯟꯁꯨ ꯑꯥꯏꯦꯝ ꯀꯥꯞꯄ ꯃꯥꯜꯂꯦ ꯑꯣ ꯚꯤꯇꯥꯃꯤꯟꯒꯨꯝꯕꯖꯦ ꯑꯥꯏ ꯑꯦꯝꯗ ꯒꯥꯞ ꯑꯗꯨꯒꯨꯝꯕ ꯑꯩꯗꯤ ꯑꯈꯣꯏ ꯃꯥꯖꯦ ꯑꯝꯇ ꯚꯤꯇꯥꯃꯤꯟ ꯗꯤꯗꯣ ꯈꯪꯕ꯭ꯔꯥ
ꯑꯑ
ꯑꯗꯨꯗꯣ ꯑꯝꯇ ꯀꯥꯞꯊꯣꯛꯀꯦꯁꯤꯅꯤ ꯈꯜꯂꯤꯁꯤ ꯍꯤꯗꯥꯛ ꯑꯣꯏ ꯂꯩꯕꯅꯦꯕ ꯊꯥ ꯑꯅꯤ ꯑꯍꯨꯝ ꯆꯠꯄ ꯑꯃ ꯥꯅꯥꯏ ꯅꯥꯏꯗ ꯍꯥꯏꯒꯦ ꯑꯝꯇ ꯀꯥꯞꯀꯦꯁꯤꯟ ꯅꯦ ꯀꯩꯅꯣ ꯂꯥꯏꯁꯦꯟꯁꯀ ꯄꯥꯏꯔ ꯀꯥꯟꯗꯗꯤ ꯍꯤꯗꯥꯛ ꯍꯣꯡꯉ ꯍꯣꯡꯅ ꯐꯪꯉꯛꯄꯩ ꯇꯟꯖꯥꯗꯣ ꯈꯣꯏꯗ ꯑꯗꯨꯒꯨꯝꯕꯗ ꯀꯥꯞꯀꯦ ꯁꯤ ꯑꯗꯨꯃꯍ ꯀꯞ
ꯑꯈꯣꯏ ꯂꯝꯒꯥꯏꯗꯗꯤ ꯑ ꯑꯈꯣꯏ ꯂꯝꯃꯥꯏꯒꯤ ꯐꯥꯔꯃꯥꯁꯤ ꯐꯪ ꯎꯔꯥꯏ
ꯍꯥꯥ
ꯈꯣꯏ ꯂꯝꯈꯥꯏꯗꯦꯠ ꯐꯝꯕꯗꯤ ꯑꯣꯏꯔꯣꯏꯕ
ꯑꯣꯏꯅꯤꯍꯦ ꯃꯤ ꯔꯒꯨꯑꯣꯏ ꯑꯣꯏꯔꯤꯖꯤꯗꯤ
ꯔꯘꯨ ꯅꯣꯡꯇꯥꯝꯅꯤꯅ ꯀꯕꯤꯗꯥ ꯍꯣꯏ ꯌꯥꯝꯗꯕꯤꯗ ꯂꯣꯏ ꯁꯟꯒꯤꯗꯣꯏꯟ
ꯍꯥꯏ ꯀꯕꯤꯇ ꯀꯕꯤꯇꯥ ꯍꯣꯏ ꯌꯥꯏ ꯁꯤꯠꯂꯤ ꯍꯥꯏꯌꯦ ꯁꯤꯠꯂꯒ ꯃꯤ ꯐꯝꯍꯟꯅꯤꯡꯉꯥꯏ ꯂꯩꯇꯕ ꯂꯥꯏꯁꯦꯟꯁ ꯌꯥꯎꯗꯕꯩꯩꯅꯦ ꯍꯥꯏꯌꯦ ꯁꯤꯗꯖꯨ ꯑꯅꯧꯕ ꯑꯃ ꯐꯝꯃꯤꯖꯦ
ꯑꯥ ꯌꯣꯐꯣꯡꯒꯤꯖꯨ ꯑꯃ ꯑꯅꯧꯕ ꯃꯐꯝꯍꯧꯋꯤ
ꯌꯣꯔꯨꯕꯨꯡꯗ
ꯎꯝ
ꯀꯥꯏ ꯋꯥꯥꯏꯗꯅꯣ ꯍꯥꯏꯖꯦ
ꯑꯩ ꯌꯨꯝꯒꯤꯗꯨꯗ ꯐꯝꯃꯦ ꯃꯣꯏꯗ ꯀꯥꯔ ꯋꯥꯁ ꯂꯩꯕꯖꯨꯒꯤ ꯅꯥꯀꯟ
ꯀꯣꯏ ꯔꯝꯅꯤ ꯍꯥꯏꯗꯤ ꯈꯪꯉꯤ ꯃꯆꯥ ꯑꯃ ꯐꯝꯕꯗꯨ꯭ꯔꯣ
ꯎꯝ ꯃꯄꯥꯜ ꯇꯥꯛꯇꯅꯦ
ꯑꯗꯨꯒꯨꯝꯕꯗꯨꯗꯤ ꯀꯨꯏꯅ ꯐꯝꯕ ꯌꯥꯗꯦꯅꯦ ꯁꯤ ꯀꯩꯅꯣꯒꯤ ꯀꯨꯏꯅꯐꯝ ꯌꯥꯗꯗꯅ ꯇꯧꯖꯣꯏꯗ꯭ꯔꯣ ꯑꯩꯈꯣꯏ ꯀꯥ ꯁꯨꯁꯤꯒꯦ
ꯎꯝ
ꯀꯩꯅꯣ ꯁꯨꯝ ꯀꯩꯅꯣ ꯇꯧꯕꯅꯦ ꯍꯥꯏꯕ ꯂꯣꯟꯁꯤꯟꯕꯅꯦꯕ ꯔꯨꯜꯁꯅ ꯌꯥꯗꯦꯕ ꯗꯣꯛꯇꯔ ꯑꯣꯏꯔꯁꯨꯅꯦ
ꯎꯝ
ꯐꯝꯕ ꯌꯥꯗꯦꯕ ꯍꯣꯏ ꯀ꯭ꯂꯤꯅꯤꯛ ꯍꯥꯡꯕꯗꯤ ꯌꯥꯏꯀꯣ ꯀ꯭ꯂꯤꯅꯤꯛ ꯍꯥꯡꯕꯩ ꯃꯇꯝ ꯂꯩꯗꯅ ꯃꯥ ꯂꯩꯔꯤ ꯑꯗꯨꯗꯤ ꯍꯥꯡꯕ ꯌꯥꯏ ꯃꯥ ꯂꯩꯇ꯭ꯔꯗꯤ ꯍꯥꯡꯕ ꯌꯥꯗꯦꯕ ꯑꯗꯨꯗꯨꯅ ꯃꯣꯏ ꯑꯁꯤꯒꯤ ꯐꯥꯔꯃꯥꯁꯤ ꯐꯥꯔꯃꯥꯁꯤ ꯂꯩꯔꯁꯨ ꯂꯣꯟꯗ꯭ꯔꯣ ꯁꯨꯝ
ꯎꯝ
ꯀꯥꯁꯤꯖꯤ ꯂꯩꯦ ꯀꯥꯟꯗ ꯇꯪꯅꯤ ꯍꯥꯡꯉꯤꯀꯣ ꯑꯗꯨꯗꯨꯒ ꯀꯕꯤꯇꯥ ꯍꯣꯏꯒꯤꯗꯣ
ꯎ
ꯑꯗꯨꯗꯣ ꯁꯤꯠꯂꯦ ꯍꯥꯏ ꯑꯗꯨꯗꯨꯒ ꯁꯤꯠꯂꯁꯨ ꯃꯤ ꯐꯝꯃꯤꯅꯤꯉꯥꯏ ꯂꯩꯇꯕꯗꯣ
ꯀ ꯅ ꯅꯅꯥꯥ ꯐꯥꯝꯃꯦꯌꯥꯅꯤ
ꯑꯗꯨꯅꯕꯨ ꯀꯩꯅꯣꯒꯤ ꯑꯥ ꯀꯩꯕ ꯃꯥꯏ ꯅꯨꯄꯥ ꯀꯩ ꯃꯃꯤꯡꯗꯣ ꯀꯩꯕ
ꯃꯃꯨꯡꯗꯤ ꯈꯪꯗꯦ ꯈꯪꯉꯤꯅꯦ ꯃꯥꯏ ꯃꯄꯥꯗꯨ
ꯍꯣꯏ ꯑꯗꯨꯗ ꯃꯤ ꯑꯥꯏ ꯑꯥꯔ ꯕꯤ ꯇꯣꯛꯊꯣꯛꯑꯒ ꯗꯨꯀꯥꯟ ꯐꯝꯃꯟ ꯊꯝꯃꯤꯗꯨꯗꯤ ꯑꯗꯨ ꯁꯤꯠꯇꯕ ꯑꯩꯅ ꯍꯥꯏꯒꯦꯔꯕ ꯂꯥꯏꯁꯦꯟꯁ ꯌꯥꯎꯗꯕꯒꯤ ꯊꯤꯡꯖꯤꯟꯈꯤꯕꯅꯤ ꯍꯥꯏꯌꯦ
ꯅꯥꯁ
ꯍꯥꯥ
ꯌꯥꯥꯏꯅ
ꯑꯩꯈꯣꯏ ꯃꯥ ꯍꯣꯏꯅ ꯄꯥꯎ ꯇꯥꯔꯛꯑꯦꯅ ꯍꯥꯏꯕ ꯑꯗꯨꯃꯥꯏꯅ ꯁꯤꯠꯂꯦ ꯍꯥꯏꯌꯦꯕ ꯁꯤꯠꯄꯕꯨꯗꯤ ꯁꯤꯠꯅꯤꯕꯅꯤ ꯁꯤꯗꯤ ꯀꯩꯅꯣꯒꯤꯗꯤ ꯁꯤꯂꯤꯁꯤꯗꯤ ꯑꯥ ꯀꯩꯅꯣꯒꯤꯗ ꯐꯝꯃꯤꯁꯦ ꯊꯣꯡ ꯃꯌꯥꯏꯒꯤꯗ ꯐꯝꯃꯤꯁꯦ ꯍꯥꯏꯗꯤ ꯊꯣꯡ ꯃꯌꯥꯏꯒꯤꯁꯦ ꯀꯅꯥꯝꯇ ꯍꯥꯏꯗꯤ ꯃꯐꯝꯁꯤꯗꯤ ꯆꯥꯗꯤ ꯆꯥꯗꯕꯅꯤ ꯃꯣꯏꯁꯦ ꯁ꯭ꯀꯨꯜ ꯈꯛꯇꯅꯦꯕꯨ ꯂꯩꯔꯤꯗ
ꯎꯝ
ꯍꯣꯏ ꯆꯥꯕ ꯍꯥꯏꯁꯦ ꯑꯉꯥꯡꯕꯨꯗꯤꯡ ꯂꯩꯕꯅꯤꯅ ꯅꯥꯔꯛꯑꯀꯥꯟꯗ ꯑꯗꯨꯗꯒ ꯈꯔꯒ ꯂꯧꯔ ꯆꯠꯈꯤꯕ ꯑꯗꯨꯃꯥꯏꯅ ꯇꯧꯋꯤꯗꯅ ꯅꯛꯄꯅꯤꯅ ꯆꯥꯕ ꯍꯥꯏꯁꯦ ꯁꯤꯁꯨ ꯁꯨꯝ ꯃꯐꯝꯁꯤꯁꯨ ꯁꯨꯝ ꯌꯥꯏꯑꯦꯕꯀꯣ꯫ ꯑꯗꯣ ꯀꯩꯅꯣ ꯇꯧꯌꯦ꯫ ꯁꯤꯠꯇꯅ ꯁꯤꯠꯄꯒꯤ ꯃꯤ꯫ ꯂꯥꯏꯁꯦꯟꯁ ꯀꯟꯅ ꯊꯤꯔꯤꯉꯥꯏꯁꯤꯁꯨ ꯂꯣꯟꯁꯤꯜꯂꯣ ꯍꯥꯏꯔꯝꯃꯦ ꯍꯥꯏꯕꯅꯦ꯫ ꯂꯥꯏꯁꯦꯡ ꯌꯥꯎꯗꯕꯩ꯫
ꯑꯗꯣ ꯅꯪꯒꯤ ꯂꯥꯏꯁꯦꯟꯁ ꯌꯥꯎꯗꯣꯏ ꯅꯠꯇ꯭ꯔꯣ꯫
ꯑꯩ ꯂꯥꯏꯁꯦꯟꯁꯇ ꯌꯥꯎꯗꯣꯏꯅꯤ ꯀꯩꯅꯣ꯫
ꯑꯗꯨꯗꯤ ꯑꯗꯨ ꯔꯒꯨ ꯍꯣꯏ ꯑꯗꯨꯝ ꯐꯝ ꯌꯥꯏꯗꯨꯗꯤ ꯃꯣꯏ ꯂꯥꯏꯁꯦꯟꯁ ꯄꯥꯏꯔꯝꯝꯕꯅꯤ ꯑꯗꯨꯗꯤ꯫
ꯍꯣꯏ ꯃꯣꯏ ꯑꯁꯤꯒꯤ ꯀꯩꯅꯣꯒꯤꯗꯤ ꯄꯥꯏꯗꯦ ꯍꯥꯏꯕꯅꯦꯕ꯫ ꯀꯩꯅꯣꯍꯣꯏꯒꯤ ꯀꯕꯤꯇꯥ ꯍꯣꯏꯒꯤꯗꯣ ꯄꯥꯏꯗꯦ ꯍꯥꯏꯕꯅꯦꯕ ꯂꯥꯢꯁꯦꯟ ꯫ ꯑꯗꯨꯅ ꯃꯥꯡꯒ꯭ꯔꯤꯁꯤ꯫ ꯀꯩꯅꯣ ꯅꯦꯃꯤ꯫ ꯅꯪ ꯃꯥꯡꯕ ꯍꯥꯏꯁꯦ ꯑꯩ ꯀꯩꯅꯣꯝ ꯍꯥꯏꯕꯤꯒꯦꯕꯀꯣ꯫ ꯁꯦ ꯑꯦꯟꯇꯤꯕꯥꯌꯣꯇꯤꯛꯁꯦ꯫
ꯎꯝ꯫
ꯑꯦꯃꯣꯛꯁꯤꯂꯤꯟ ꯄꯣꯇꯥꯁꯤꯌꯝꯅ ꯑꯃ ꯌꯥꯎꯗꯅ ꯂꯩꯕꯗꯣ ꯈꯪꯕ꯭ꯔꯥ꯫ ꯂꯣꯛ ꯈꯨꯕꯗꯒ ꯆꯥꯕꯗꯣ ꯇꯦꯛꯁꯤꯃꯨꯛ ꯑꯣꯕꯗꯣ ꯑꯗꯨꯒꯨꯝꯕꯁꯦ꯫ ꯑꯦ ꯀꯩꯅꯣꯗꯒꯤ ꯍꯣꯜꯁꯦꯜꯗꯒꯤ ꯂꯨꯄꯥ ꯇꯔꯥꯍꯨꯝꯗꯣꯏꯗꯅꯦꯅ ꯆꯤꯡꯉ ꯂꯧꯔꯛꯀꯗꯣꯏꯁꯦ꯫ ꯑꯗꯨ ꯅꯪꯉ ꯅꯣꯏꯗꯨꯗꯤ ꯂꯨꯄꯥ ꯀꯌꯥ ꯌꯣꯜꯂꯦ ꯑꯦꯝ ꯑꯥꯔ ꯄꯤ ꯃꯃꯟꯗ꯫
ꯈꯪꯗꯦ ꯀꯣꯏꯔꯦ ꯆꯥꯗꯕ꯫
ꯍꯣꯏꯅꯦ ꯂꯨꯄꯥ ꯆꯥꯝꯃ ꯍꯦꯟꯕꯅꯦꯕ ꯍꯦꯟꯗ꯭ꯔꯅꯦ꯫ ꯍꯦꯟꯕꯅꯦ꯫
ꯅꯣꯡꯕ꯫
ꯑꯗꯨꯗꯤ ꯁꯦꯟꯗꯣꯡꯗꯣ ꯀꯌꯥ ꯂꯩ ꯌꯦꯡꯉꯣꯗꯅ ꯑꯗꯩꯗꯤ ꯅꯪ ꯑꯦꯛꯁꯄꯤꯌꯥꯔꯤ ꯑꯣꯏꯔꯦꯀꯣ꯫
ꯎꯝ꯫
ꯑꯦꯁꯄꯤꯌꯔꯤ ꯑꯣꯏꯔꯦ ꯅꯪ ꯄꯨꯂꯞ ꯄꯨꯈꯠꯄ ꯌꯥꯏꯑꯕ ꯑꯥ ꯃꯊꯛꯇ ꯑꯃꯨꯛ ꯍꯟꯕ꯫ ꯑꯦꯛꯁꯄꯦꯌꯔꯤ ꯑꯣꯏꯔꯒ꯫ ꯍꯟꯇꯣꯛꯄ ꯌꯥꯗ꯭ꯔꯣ ꯌꯥꯏꯑꯕ ꯍꯟꯇꯣꯛꯄꯁꯦ꯫ ꯑꯗꯨꯗꯤ꯫ ꯈꯜꯂꯣ ꯇꯣꯡꯉꯝꯅꯤ ꯇꯣꯡꯉꯝꯃꯣꯏꯁꯦ꯫
ꯅꯪ ꯐꯝꯃꯣ ꯀꯩꯅꯣꯗꯤ ꯑꯗꯨꯗꯤ ꯂꯋꯥꯏꯗ꯫ ꯀꯅ ꯈꯪꯗꯦ ꯃꯣꯏ ꯀꯕꯤꯇꯥꯒꯤ ꯃꯐꯝꯗꯨ ꯐꯝꯃꯣꯅ꯫
ꯐꯝ ꯑꯣꯏꯍꯦ ꯑꯩ ꯀꯩꯅꯣꯒꯤꯗ ꯐꯝꯒꯗꯧ ꯅꯤꯡꯊꯧꯖꯝꯒꯤꯗ ꯐꯝꯒꯗꯧ ꯐꯝꯃꯗꯤ꯫
ꯅꯤꯡꯊꯧꯖꯝꯒꯤ ꯅꯣꯏ ꯕꯣꯛꯀꯕꯨꯗ꯫
ꯍꯣꯏ꯫ ꯁꯤꯗꯐꯝꯅꯤ ꯀꯩꯅꯣꯒꯤ ꯗꯤꯄꯣꯖꯤꯠꯀ꯫ ꯀꯩꯅꯣꯋꯒ ꯂꯧꯈꯤ꯫
ꯌꯥꯏꯅꯦ ꯑꯗꯨ ꯐꯝꯕꯁꯨ ꯍꯥꯏꯗꯤ ꯑꯗꯨꯗ꯫ ꯂꯝꯗꯥꯥꯏꯗꯩ ꯂꯩꯅꯤ ꯑꯗꯨꯋꯥꯏꯗꯩ ꯐꯥꯔꯃꯥꯁꯤ ꯗꯨꯀꯥꯟꯅꯨꯡꯗꯤ ꯂꯩ꯫ ꯗꯤꯄꯥ ꯃꯦꯟꯇꯦꯟ ꯂꯩꯑꯦ ꯑꯗꯨꯋꯥꯏꯗꯝ ꯐꯝ ꯌꯥꯏ꯫
ꯍꯣꯏ ꯌꯣꯔꯕꯣꯡꯒꯤ ꯃꯤ ꯂꯣꯏ ꯂꯥꯛꯑꯣꯏꯗ꯭ꯔꯣ꯫ ꯑꯗꯒꯤ ꯄꯨꯡꯗꯣꯡꯕꯝꯒꯤ ꯑꯁ꯫
ꯀꯩꯒꯤꯗꯨ ꯗꯨꯀꯥꯟ ꯑꯣꯏꯅ ꯄꯨꯔꯥ ꯁꯥꯒꯦ ꯍꯥꯏꯔꯣ ꯅꯠꯇ꯭ꯔꯒ ꯀꯩ꯫
ꯑꯩ ꯗꯨꯀꯥꯟ ꯁꯥꯔ ꯐꯝꯗꯣꯏꯅꯤꯉ ꯇꯞꯅ ꯐꯝꯅꯤꯗ꯫ ꯍꯌꯦꯡꯋꯥꯏ ꯅꯨꯄꯤꯒ ꯊꯤꯔꯀꯥꯟꯗ ꯌꯥꯝ ꯇꯥꯡꯉ ꯁꯤ ꯑꯩ ꯑꯦꯛꯁꯄꯤꯔꯌꯦꯟꯁ ꯈꯔ ꯇꯥꯟꯈꯤꯅꯤꯌꯦ꯫ ꯑꯦꯛꯁꯄꯤꯔꯌꯦꯟꯁ ꯈꯔ ꯇꯥꯜꯂꯒ ꯅꯦꯅ ꯇꯥꯅ ꯐꯝꯒꯦ ꯇꯧꯕꯅꯦ꯫
ꯐꯌꯦ ꯐꯌꯦ꯫
ꯍꯟꯅꯨꯕ ꯑꯃ ꯑꯅꯤꯗ ꯆꯪꯉꯗꯤ ꯌꯥꯔꯦꯗ ꯐꯥꯔꯃꯥꯁꯤꯁꯇ꯫ ꯌꯥꯝꯗ꯭ꯔꯕꯗ ꯃꯉꯥ ꯑꯃꯈꯛꯇꯪ ꯆꯪꯉ ꯌꯥꯔꯦ꯫ ꯊꯥ ꯈꯨꯗꯤꯡꯒꯤ ꯇꯣꯂꯣꯞ ꯐꯪꯒꯗꯧꯅꯗꯤ ꯃꯣꯏꯕꯤꯔꯛꯀꯗꯣꯁꯤ꯫
ꯅꯪꯒꯤ ꯑ ꯐꯥꯔꯁꯤ ꯁꯝꯗ ꯑꯩꯉꯣꯟꯗ ꯍꯥꯏꯔꯣꯑꯣ ꯑꯩꯅ ꯑꯣꯐꯔ ꯄꯤꯕꯤ ꯌꯦꯡꯁꯦ
ꯁꯣ ꯁꯨꯒꯔꯒꯨꯝꯕ ꯅꯣꯏ ꯅꯣꯏꯗꯗꯤ ꯀꯩꯅꯣꯅꯦ ꯍꯣꯜꯁꯦꯜ ꯃꯃꯥꯜ ꯄꯤꯗꯣꯏꯅꯤꯅꯦ
ꯅꯠꯇꯦ ꯑꯩꯅ ꯍꯥꯏꯕꯗꯤ ꯗꯨꯀꯥꯟ ꯁꯥꯕꯩ ꯃꯔꯝꯗ ꯍꯥꯏꯕ ꯋꯥꯅꯤ
ꯑꯦ ꯍꯥꯏꯔꯛꯀꯦ ꯍꯥꯏꯔꯛꯀꯦ ꯑꯣꯐꯥꯔ ꯄꯤꯔꯛꯑꯣ
ꯅꯥꯟ ꯆꯥꯟꯗ ꯑꯣꯏ ꯀꯦꯩꯅꯣ
ꯅꯥꯟꯅ ꯁꯥ ꯑꯩ ꯅꯥꯟꯅꯗꯤ ꯁꯥꯅꯤꯍꯦ ꯑꯩꯁꯨ ꯍꯌꯦꯡ ꯀꯩꯅꯣꯒ ꯇꯧꯔ ꯃꯤꯡꯖꯦꯟꯒ ꯇꯧꯔꯒ ꯑꯦꯄꯣꯂꯣꯒꯤ ꯅꯥꯟꯅ ꯁꯥꯕꯗꯣ ꯑꯦꯄꯣꯂꯣ ꯑꯦꯄꯣꯂꯣ ꯐꯥꯔꯃꯥꯁꯤ ꯁꯤꯒꯤ ꯅꯥꯟ ꯅꯥꯠ ꯁꯥꯏꯗꯅ ꯑꯗꯨꯃꯥꯏꯅ ꯁꯥꯒꯦ ꯈꯜꯂꯤꯝꯅꯤ
ꯗꯔꯀꯥꯔ ꯑꯗꯨ ꯇꯧꯋꯔꯣ ꯑꯥꯀꯤꯗꯤ ꯄ꯭ꯔꯣꯐꯦꯁꯅꯦꯜ ꯑꯣꯏꯕ ꯇꯧꯔꯒ ꯑꯗꯨꯗꯤ ꯁꯤꯒꯤ ꯏꯍꯥꯟ ꯌꯩꯊꯣꯛꯈꯣꯔꯅ ꯑꯄꯥꯝꯕ ꯇꯧꯔꯒ ꯃꯤꯁꯇ꯭ꯔꯤꯅꯣ ꯑꯍꯩꯕ ꯃꯤꯁꯇ꯭ꯔꯤꯅ ꯊꯥꯔꯒ ꯁꯥꯔ ꯐꯠꯇ꯭ꯔꯣ ꯐ ꯇꯧ ꯐꯗꯣ
ꯑꯗꯨ ꯍꯥꯏꯁꯤ ꯑꯗꯨꯃꯥꯏꯅ ꯁꯥꯒꯦ ꯈꯜꯂꯤꯃꯦ
ꯅꯪꯒꯤ ꯕꯖꯦꯠꯇꯣ ꯌꯦꯡꯉꯥꯕ ꯍꯥꯏꯗꯤ ꯄꯩꯁꯥꯗꯨ ꯊꯝꯕ ꯈꯣꯠꯂꯒ
ꯍꯣꯏ
ꯌꯥ ꯅ ꯁꯅꯔ
ꯏ ꯑꯦꯝ ꯑꯥꯏ ꯌꯥꯗ꯭ꯔꯣ
ꯑꯗꯨꯗꯤ ꯐ ꯁꯤꯗꯩꯗ ꯋꯥꯔ ꯑꯀꯣꯛꯂꯔꯣꯏꯅꯤ ꯑꯩꯈꯣꯏ ꯈꯪꯗꯦꯕ ꯑꯩꯈꯣꯏꯗꯤ ꯀ꯭ꯔꯥꯏꯝ ꯄꯨꯁꯤꯟ ꯑꯃ ꯈꯤꯇꯪ ꯌꯕꯩꯗꯦꯕ